ꯆꯉꯣ ꯀꯒ ꯆꯪꯉꯛꯈꯤꯒꯦ ꯋꯥꯔꯦ ꯐꯝꯕꯗ
ꯀꯥꯏ ꯂꯩꯗꯕ
ꯎꯝ ꯐꯗꯣ ꯃꯜꯖꯅꯤ
ꯍꯥꯥ
ꯁꯣꯐꯥꯗ ꯑꯗꯨꯝ ꯅꯩꯗꯤꯅꯦ
ꯑꯣ ꯆꯪꯈꯤꯒꯦ ꯍꯥꯏꯗꯤ ꯒꯦꯝꯒ
ꯎꯝ ꯍꯟꯗꯣꯛꯑꯒ ꯑꯩ ꯌꯦꯡꯉꯨꯕ ꯕꯤꯗꯤꯑꯣ
ꯑꯣ ꯌꯥꯝ ꯚꯗꯤꯑꯣꯒꯤ ꯃꯤꯔ
ꯎꯝ ꯄꯩꯁꯥ ꯊꯤ ꯂꯣꯏꯒ꯭ꯔꯦ ꯚꯤꯗꯤꯑꯣ ꯌꯦꯡꯉꯤ ꯃꯤꯗꯨꯗ ꯑꯩꯅ ꯫
ꯌꯥꯗꯦ
ꯌꯥꯕꯩꯅꯦ ꯊꯤꯂꯣꯏꯒ꯭ꯔꯤꯗꯣ ꯑꯗꯣ ꯄꯩꯁꯥ ꯊꯤ ꯂꯣꯢꯕꯒꯅꯦ ꯑꯩꯅ ꯌꯦꯡꯉꯤꯁꯦ ꯫ ꯑꯞꯗꯦꯠ ꯇꯧꯋꯦ ꯑꯩ ꯒꯦꯝ ꯑꯞꯗꯦꯠ ꯇꯧꯔꯨꯒꯤꯒꯦ ꯫ ꯐꯟꯗꯤ ꯄꯦ ꯆ ꯚ ꯄꯁꯤꯜ ꯑ
ꯑꯣꯀꯦ
ꯑꯣꯀꯦ
ꯑꯩꯣ
ꯁꯦꯀ ꯄꯥꯁꯋꯦꯁ ꯐꯠꯄꯤꯔꯛꯑꯣ ꯐꯠꯄꯤꯔꯛꯑꯣ ꯑꯣꯦ ꯏꯔꯀꯨꯁ ꯊꯥꯈ꯭ꯔꯕꯅꯤ ꯑꯣꯀꯦ ꯌꯥꯔꯦ
ꯑꯣꯀꯦ
ꯀꯅꯥꯅꯣ ꯑꯇꯣꯞꯄ ꯃꯤꯇꯣꯞ ꯑꯃ ꯌꯥꯎꯔꯛꯏꯁꯤꯅ ꯅꯠꯇꯦ ꯃꯤꯇꯣꯞꯅꯤ ꯉꯔꯋꯥ ꯇ ꯀꯥꯏ ꯫ ꯑꯦꯀꯥꯎꯟ ꯇꯔꯥꯊꯣꯏ ꯄꯥꯏꯔꯛꯀꯦ ꯇꯧꯔꯔꯕ ꯏ ꯋꯥꯂꯒꯄꯩ ꯈꯔ ꯂꯤꯌꫭ ꯂꯥꯛꯑꯒ ꯑꯩꯈꯣꯏ ꯀꯩꯅꯣ ꯃꯌꯥꯏꯁꯦ ꯌꯦꯡꯉꯣ ꯃꯃꯤꯡ ꯀꯌꯥꯕ ꯑꯩꯈꯣꯏꯒꯤ ꯚꯨꯠ ꯌꯥꯝ ꯌꯥꯏꯌꯦ
ꯄꯣꯏꯁ ꯆꯥ
ꯈꯣꯢ ꯆꯥꯔꯂꯤꯗꯨꯔꯣ ꯅꯪ ꯅꯣꯠ ꯂꯥꯛꯑꯦꯅꯦꯍꯦ ꯄꯤꯔꯛꯑꯣ ꯫
ꯋꯥꯟ
ꯋꯥꯟ ꯇꯨ ꯊ꯭ꯔꯤ ꯦ ꯆꯨꯞ ꯂꯧꯥꯎꯋꯦ ꯑꯨꯕ ꯑꯃꯇꯪ ꯀꯥꯔꯦ ꯑ ꯁꯋꯥꯏꯗ ꯑꯣꯏꯅ ꯆꯪꯉꯒ ꯐꯝꯒꯦ ꯆꯥꯛꯐꯨꯝꯗ ꯂꯩꯕ꯭ꯔꯥ ꯌꯥꯕ꯭ꯔꯥ ꯑꯃꯛ ꯁꯨꯃꯥꯏꯅ ꯑꯗꯨꯃꯅ ꯐꯝꯃꯒꯦ
ꯅꯠꯇ꯭ꯔꯒ ꯐ ꯌꯥꯒꯩꯅ ꯀꯄꯦꯠꯇ
ꯀꯥꯔꯄꯦꯠ ꯂꯩꯇꯦ
ꯀꯔꯄꯤ ꯂꯩꯗꯨꯗꯤ ꯀꯔꯄꯤ ꯂꯩꯗꯨꯗꯤ
ꯀꯧꯅꯥꯃꯛꯇ ꯊꯣꯛꯇ꯭ꯔ ꯃꯥꯂꯦ ꯁꯤ ꯀꯥꯄꯤꯤ ꯍꯤꯞꯇꯅ ꯇꯜꯂꯦ
ꯎꯝ ꯊꯦꯡꯦ ꯑꯗꯨ ꯀꯥꯄ ꯇ ꯇ
ꯍꯤꯞꯨ ꯑꯅ ꯇ ꯈꯨꯨꯟ
ꯌꯥꯝ ꯀꯅꯤꯡꯕ
ꯎꯝ ꯑꯗꯤꯇ ꯃꯒꯦ
ꯑ
ꯀꯩꯅꯣ ꯍꯥꯏꯁꯦ ꯀꯄꯜ ꯍꯥꯏꯁꯦ ꯀꯃꯥꯏꯅ ꯇꯧꯒꯦ ꯎꯝ
ꯇꯥꯒꯦ ꯀꯁꯤ ꯂꯥꯛꯄ ꯀꯩꯗꯧꯒꯦ ꯈꯪꯗꯦ
ꯑꯩꯅ ꯂꯥꯛꯞꯄꯅ ꯍꯥꯏꯕꯩꯅꯦ ꯑꯦꯅꯤ ꯃꯤꯗ ꯑꯣꯏꯅ ꯄꯤꯊꯣꯛꯈ꯭ꯔꯦꯅꯦꯩꯅ
ꯎ ꯃꯉ
ꯁ ꯅꯝ ꯊꯈ꯭ꯔꯦ ꯍ ꯎꯝ ꯀꯟꯇ꯭ꯔꯣꯜ ꯌꯥꯝ ꯅꯨꯡꯉꯥꯏꯗ꯭ꯔꯦ ꯍꯟꯗꯛ ꯀꯩꯅꯣꯝ ꯇꯧꯅꯤ
ꯎꯝ ꯑꯩꯒꯤꯦ ꯀꯣꯟꯅꯔꯕꯅꯤ
ꯑꯥ ꯍꯟꯗꯛꯀꯤ ꯑꯥ ꯔꯤꯀꯣꯜ ꯌꯥꯎꯔꯛꯈꯤꯕꯗꯒꯤꯩꯅꯦꯕ꯭ꯔꯣꯜ
ꯔꯦꯗ ꯑꯗꯨꯝ ꯀꯩꯏ ꯀꯥꯏ ꯅ ꯁꯤꯕꯨ ꯃꯔꯨ ꯑꯃ ꯀꯥꯏꯌꯦ ꯀꯃꯥꯏꯅ ꯇꯧ ꯃꯅꯨꯡ ꯂ ꯏꯊꯟꯗꯩ ꯃꯄꯥꯟꯂꯣꯝꯃ ꯊꯣꯛꯂꯛꯑꯣꯅꯤꯅ ꯏꯀꯣ ꯆꯠꯀꯦ ꯆꯠꯀꯦ ꯇꯧ ꯑꯗꯣ ꯆꯠꯇꯅꯕ ꯈꯔ ꯇꯞꯅ ꯍꯧꯔꯣꯏ ꯉꯥꯡꯉꯦ ꯇꯞꯄꯦ ꯂꯣꯏꯔꯦ ꯀꯣꯝꯕꯨ ꯐꯖꯈ꯭ꯔꯦ
ꯃꯤꯅꯥꯏꯅ ꯈꯛꯇꯪ ꯇꯞꯄ ꯀꯥꯟꯅꯕ
ꯎꯝ
ꯎꯝ ꯁꯤ ꯁꯨꯃꯥꯏꯅ ꯇꯧꯗꯕꯥꯜꯂꯤ
ꯀꯃꯥꯏꯅ ꯇꯧꯔꯤꯅꯣ ꯦꯁꯤꯞꯁ ꯄꯃꯥꯡ ꯃꯥꯡꯉꯅꯤ
ꯑꯗꯨ ꯎꯝ
ꯁꯤ ꯑꯦꯝꯗꯨꯅꯦ ꯃꯥꯅ ꯍꯥꯠ ꯇꯧ ꯃꯤ ꯍꯥꯠ ꯄ ꯎꯝ ꯐ꯭ꯂꯦꯝ ꯆꯣꯠꯅ ꯐꯉꯔꯈ꯭ꯔꯦ ꯀꯅꯥ ꯋꯥꯟ ꯍꯁ ꯄꯤꯝꯃꯨꯏꯗ ꯑꯩꯅꯐꯪꯪꯈꯇꯑ
ꯍꯣꯏ
ꯎ
ꯏꯞꯁꯤꯑꯖ‌ꯦ ꯁꯤꯔꯦ
ꯑ‌ꯣ ꯏꯖꯤꯗꯦ
ꯑ‌ꯣ ꯐꯖꯔꯦꯅꯦ
ꯅꯪ ꯕ‌ꯦꯜ ꯑ‌ꯣꯏꯟ ꯄꯥꯏ ꯁꯅꯧ ꯀꯩꯅ‌ꯣ
ꯁꯥꯟꯅꯩꯅꯦ ꯉꯥꯏꯍꯥꯛꯇꯪ ꯁꯤꯔꯨꯕꯅꯦ
ꯎꯝ ꯃꯣꯏ ꯋꯥꯟ ꯀꯩꯅꯣ ꯉꯥꯛꯇ ꯑꯣꯏꯕꯩꯅꯦ ꯃꯣꯏ ꯑꯅꯤ ꯅꯩꯔꯤ ꯑꯗꯨ ꯀꯨꯝꯕ‌ꯣ ꯐꯖꯕ ꯎꯝ ꯏꯟꯖꯤꯜꯂꯛꯀꯗ꯭ꯔꯥ ꯀꯅꯥꯅꯃꯥꯏꯅꯤ ꯌꯥ ꯅꯪ ꯚꯦꯔ ꯂꯩꯔꯣ ꯄꯥꯏ ꯅꯨꯡꯉꯥꯏ ꯑꯗ ꯀꯟꯗ꯭ꯔꯁꯨ ꯅꯨꯡꯉꯥꯏꯔꯅꯤ ꯄꯪꯄꯥꯏꯗꯨ ꯄꯥꯏꯔꯒ ꯄꯋꯥꯔ ꯄꯛꯅꯝ ꯅꯝꯕꯅ ꯕꯤꯅꯦꯔꯤꯇꯁꯨ ꯅꯨꯡꯉꯥꯏꯔꯅꯤ
ꯅꯨꯉꯥꯏꯕ ꯑꯣꯏꯗꯝꯅꯤ
ꯃꯥꯒꯤ ꯄꯦꯇ꯭ꯔꯤꯐꯥꯏ ꯀ‌ꯣꯝꯕ‌ꯣꯗꯨꯗ ꯍꯥꯏꯔꯗꯤ ꯅꯨꯡꯉꯥꯏꯕꯅꯤ
ꯁꯤꯗꯗꯤ ꯀꯅꯥꯕꯨ ꯇꯥ
ꯑꯉꯥꯡꯁꯤꯁꯨ ꯂꯩꯈꯤꯗꯦ ꯁꯤꯛ ꯀꯤꯃꯤꯁꯨ ꯂꯩ ꯃꯣꯏꯒꯤ ꯀꯒꯨꯔꯥꯁꯨ ꯂꯩ ꯂꯦꯟꯁ꯭ꯂꯣꯠꯁꯨ ꯂꯩ ꯎꯝ
ꯑꯗꯨꯃ ꯕꯣꯠ ꯈꯔꯗ ꯇꯨꯗꯣ ꯋꯥꯔꯤꯗ ꯇꯧꯔ ꯀꯥꯒꯨꯔꯥ ꯑꯗꯨꯗ ꯄꯋꯥ ꯅꯝꯁꯤꯜꯂ ꯍꯦꯛꯇ ꯍꯥꯜꯂꯝꯕ ꯌꯥꯗꯕ꯭ꯔꯥ ꯑꯦ ꯑꯗꯨ ꯇꯥꯏꯒꯦꯜ ꯑꯣꯏꯅ ꯍꯥꯠꯇꯣꯛꯇꯧꯕ ꯗ‌ꯣꯏꯔꯅ
ꯍꯥꯥꯠꯂꯣꯅꯪ ꯇꯥꯏꯒ‍꯭ꯔ‌ꯦꯜꯗ‌ꯣ
ꯅꯨꯡꯉꯥꯏꯕꯅꯤ ꯃꯣꯏꯅ ꯂꯣꯂꯟ ꯄꯥꯏꯕꯁꯦ ꯇꯥꯛꯇꯛꯇꯣ ꯇꯥꯏꯒ꯭ꯔ‍ꯦꯜꯂ ꯇꯥꯛꯇꯛꯇꯣ
ꯆꯠꯈ꯭ꯔꯦ ꯁꯃꯣꯏ ꯅꯩꯔꯛꯄꯗ‌ꯣ ꯌ‌ꯦꯡꯉꯨ ꯅ‌ꯦꯠ ꯆꯞꯄ‌ꯦꯅ‌ꯦ ꯆꯞꯇ ꯃꯥꯜꯂ‌ꯦ ꯋꯥꯈꯜꯅꯥꯔ
ꯑꯩꯅ ꯅꯩꯔꯛꯄꯗꯣ ꯌ‌ꯦꯡꯌꯨ ꯑꯦ ꯃꯣꯏ ꯂꯦꯟꯁ ꯔꯣꯠꯁꯦ ꯄꯥꯏꯁꯟꯈꯤꯕ ꯃ ꯉꯥꯏꯔꯤ ꯄꯥꯏꯊꯣꯔꯛꯏꯅꯤ
ꯁꯨꯝ ꯅꯩꯔꯤꯁꯤ ꯌ‌ꯦꯡꯉ‌ꯣ ꯑꯥ ꯀꯧꯇꯥ ꯍꯦꯛ ꯇꯥꯕꯒ ꯏꯟꯈꯤꯕ ꯍꯥꯏꯇꯥꯔꯦ ꯏꯟꯅ ꯅꯥꯄꯤꯔꯣꯟꯗꯩ ꯃꯣꯠ ꯎꯅꯕꯤꯁꯤꯅ ꯂꯩꯔꯅꯤ
ꯎꯝꯁ ꯃꯣꯏ ꯊꯦꯡꯅꯕ ꯌꯥꯝ ꯅꯨꯡꯉꯥꯏꯈ꯭ꯔꯕ ꯔꯥꯀꯣꯜꯟꯡꯗ‌ꯣ ꯂ‌ꯣꯏꯕ ꯄꯥꯏꯁꯤꯒꯤꯕ ꯍꯥꯏꯇꯥꯔ‌ꯦ
ꯅꯨꯉꯥꯏꯕ꯭ꯔꯥ
ꯑ ꯑꯗꯨꯔꯕ ꯅꯪꯁꯨ ꯇꯧꯔꯤꯗ‌ꯣ
ꯅꯇ‌ꯩ ꯑꯩꯗꯤ ꯁꯨꯝ ꯍꯥꯠꯂꯒꯦ ꯍꯥꯥꯟꯂꯒꯦꯅ ꯄꯥꯏꯁꯟꯕꯅꯦ ꯃꯣꯏ ꯇꯥꯏꯒꯁꯦ ꯔꯤꯐ꯭ꯂꯦꯛꯁꯁꯨ ꯌꯥꯝ ꯋꯥꯡꯉꯦ ꯍꯦꯛ ꯄꯥꯏꯁꯟꯕ ꯇꯤꯡ ꯇꯤꯡ ꯇꯧꯔꯛꯏꯗꯨꯅ ꯎꯝ ꯑꯗꯨ ꯃꯥꯗꯤ ꯔꯤꯐꯂꯦꯛꯁ ꯅꯪꯍꯧꯗ꯭ꯔꯦ ꯍꯟꯗꯛꯇꯤ ꯐ꯭ꯂꯂꯤꯛꯀꯠ ꯇ꯭ꯔꯤꯛꯅꯤꯅ
ꯃꯣꯏ ꯀꯀꯣꯔꯥꯗ ꯗꯁꯥ ꯇꯥꯔ ꯑꯩꯗꯤ ꯏꯛꯁꯤꯌꯥꯁꯦ ꯍꯥꯠꯀꯦꯅ ꯇꯧꯖꯕꯅꯦꯕ ꯅꯣꯏ ꯂꯦꯟꯊ꯭ꯔꯣꯁꯤ ꯁꯤꯗꯦꯅꯦ ꯑꯗꯥꯏꯗ ꯃꯣꯏ ꯇ꯭ꯔꯥꯒꯦꯜ ꯊꯅ ꯑꯦ
ꯍꯦꯔꯣꯂꯣ ꯑꯗꯨꯝ ꯂꯣꯠꯂ ꯂꯩ
ꯑꯩ ꯀꯥꯒꯣꯔꯥ ꯀꯣꯝꯕꯣ ꯇꯧꯁꯤꯜꯂꯛꯏꯅꯦ
ꯅꯩꯔꯦ ꯀꯩꯅꯣ ꯇꯧꯔꯦ ꯑꯩꯈꯣꯏ ꯅꯥ ꯇꯥꯜꯂꯤꯌꯥꯅ
ꯎꯝ ꯅꯥ ꯇꯥꯜꯂꯤꯌꯥꯅ ꯑꯦꯝ ꯕꯤ ꯄꯤ ꯐꯪꯒꯔ꯭ꯦ
ꯑꯦ ꯂꯦꯟꯁ꯭ꯂꯣꯗ ꯁꯤꯒꯤꯗ ꯃꯥꯜꯂꯦ
ꯅꯣꯏ ꯇꯥꯏꯔꯒꯤꯜꯁꯤ ꯅꯥꯄꯤ ꯃꯔꯣꯝꯁꯤ ꯂꯩꯕꯅꯤꯀꯣ ꯁꯣꯝꯒꯤꯗꯨꯅ ꯑꯩꯩ ꯀꯅ ꯁꯤꯔꯤ ꯅꯛꯀꯤ ꯃꯤꯁ ꯊꯣꯛꯂꯛꯈꯤꯅꯦ ꯊꯂꯛꯑꯗꯤ ꯁꯤꯔꯅꯤ ꯈꯪꯉꯝ ꯃꯥꯦ ꯑꯣ ꯎꯅ ꯑꯦ ꯏꯟꯒꯤꯒꯦ ꯇꯧꯋꯤꯗ ꯀꯩ ꯁꯤ ꯇꯥꯏꯔꯦꯜ ꯑꯦ ꯏꯟꯒꯤꯗꯣꯏꯔ ꯇꯕꯨ ꯀ ꯀꯁꯂ ꯏ ꯈꯁꯤ ꯀꯂꯤꯁꯤ ꯃꯥ ꯑꯩꯅ ꯃꯣꯏꯒꯤ ꯃꯤ ꯁ꯭ꯋꯥꯏꯗ ꯁꯥꯡꯕꯤ ꯀꯟꯅ
ꯎꯝ ꯃꯤꯒꯤ ꯒꯤ
ꯂꯦꯛ ꯄꯨꯡ ꯆꯠ ꯆꯠꯂꯒ ꯅꯃ ꯑꯝꯇ ꯅꯪꯈꯤꯗ ꯌꯥꯔꯕꯣ ꯌꯥꯗꯦ ꯃꯤ ꯍꯜꯂꯣ
ꯅꯣ
ꯑꯩ ꯋꯥꯔꯦ
ꯎꯝ
ꯀꯩꯝ ꯀꯥꯏꯗꯦ ꯀꯩꯅꯣ ꯑꯩ ꯋꯥꯔꯦ ꯍꯥꯏꯕ ꯑꯗꯨꯒꯤ ꯅꯠꯇꯦ ꯍꯤꯞꯇꯕꯩ ꯋꯥꯔꯦ
ꯑꯗꯨ ꯍꯤꯞꯐꯜꯂ ꯂꯣꯏꯔꯦ ꯑꯗꯨ ꯃꯊꯪꯗ
ꯎꯝ ꯃꯊꯪꯗꯣ ꯗꯣꯛꯇꯔ ꯃꯊꯪꯗꯣ ꯎꯝ ꯂꯨꯝꯃꯒ ꯂꯩꯔꯝꯃꯦ ꯀꯥꯏ ꯆꯠꯈꯔꯦ ꯅꯣꯛꯅꯤꯡꯕ ꯍꯥꯏꯇꯥꯏ ꯀꯔꯤ ꯀꯥꯔꯤ ꯌꯥ ꯁ ꯃꯣꯏ ꯇꯥꯏꯒꯔꯖꯦ ꯀꯦꯔꯤ ꯑꯩ ꯁꯤꯔꯦ ꯍꯟꯗꯛꯇꯤ ꯑ ꯃꯣꯏ ꯗ꯭ꯔꯥꯏꯒꯦꯜꯁꯤꯅ ꯈꯣꯝꯕꯣ ꯇꯥꯅ ꯍꯣꯠꯅꯕꯗ ꯑꯁ ꯗꯦꯃꯦꯖꯁꯨ ꯆꯥꯎꯋꯤꯅꯤ ꯅꯩꯁꯟꯂꯣ ꯏꯁ ꯇꯧꯔꯦ ꯃꯥꯏ ꯁꯦꯀꯦꯟ ꯄ꯭ꯔꯋꯥꯔꯗ ꯆꯦꯟꯂꯝꯗꯥꯏ ꯈꯤꯇꯪ ꯈꯥꯛꯇꯧꯅꯤ
ꯇ ꯑꯦꯅꯤ ꯇꯥꯏꯝ
ꯑꯗꯨꯗꯤ ꯀꯩꯅꯣ ꯇꯧ ꯑꯗꯨꯝ ꯁꯤꯖ ꯇꯥꯝꯅꯤ ꯀꯌꯥ ꯑꯜꯇꯤ ꯇꯧꯁꯟꯈ꯭ꯔꯦ